ꯂ ꯇꯥꯕ꯭ꯔꯣ
ꯇꯥꯏꯌꯦ ꯇꯥꯏꯌꯦ
ꯑꯣ ꯀꯩꯗꯧꯔꯤꯅꯣ ꯆꯥꯔꯦ ꯆꯥꯔꯦ ꯀꯩꯗꯧꯔꯤꯅꯣ
ꯑꯁ ꯁꯥꯃꯟꯕꯒꯤ ꯑꯗꯨꯝ ꯊꯦ ꯎꯡꯉꯒ ꯂꯩꯗ
ꯑꯣ ꯅꯨꯡꯉꯥꯏꯅ
ꯀꯔꯤ ꯌꯦꯟꯁꯥꯡ ꯆꯥꯔꯒꯦ
ꯑꯩꯈꯣꯏ ꯉꯁꯤ ꯀꯩꯅꯣ ꯌꯦꯟ ꯊꯣꯡꯕ ꯆꯥꯏ ꯌꯦꯟꯗꯣ ꯆꯝꯊꯣꯡ ꯑꯣꯏꯅ ꯆꯥꯏ
ꯍꯥꯎꯔꯝꯅꯤꯅꯦ ꯑꯗꯨꯗꯤ
ꯍꯥꯎꯋꯦ ꯏꯟꯖꯥꯡ ꯂꯩꯇ꯭ꯔꯦ ꯏꯟꯖꯥꯡ ꯂꯩꯇꯕꯒꯤ ꯌꯦꯟ ꯂꯩꯔꯦꯕ
ꯑꯁ ꯐꯩꯅꯦ ꯑꯦꯟꯁꯥꯡ ꯂꯩꯅꯥꯐꯝꯁꯤꯗ ꯌꯦꯟ ꯆꯥꯕ ꯑꯁ ꯁꯤ ꯁꯤꯗꯤ ꯑꯗꯨꯝ ꯌꯥꯏ
ꯎꯝ ꯌꯥꯅꯤ ꯑꯩ ꯁꯥꯏꯒꯟꯗꯒꯁꯦ
ꯂꯣꯏꯔꯦ ꯁꯥꯕꯁꯤꯅ ꯔꯨꯝꯗ ꯈꯛꯇ ꯂꯩꯕꯁꯤꯅ ꯈꯔ ꯅꯨꯡꯉꯥꯏꯔꯦ ꯃꯄꯥꯟ ꯊꯣꯛꯑꯁꯨ ꯃꯄꯥꯟ ꯊꯣꯛ ꯀꯥꯟꯗ ꯌꯥꯝ ꯁꯥꯏꯕꯀꯣ ꯁꯥꯏ ꯁꯥꯏꯒꯤ ꯔꯨꯝꯝꯗ ꯀꯟꯐꯥꯏꯟ ꯑꯣꯏꯔꯒ ꯂꯩꯕꯁꯤ ꯀꯥꯏ ꯦꯁ ꯇꯥꯔꯦꯅꯁꯦ ꯀꯔꯤ ꯀꯔꯤ ꯀꯔꯤ ꯀꯔꯤ ꯍꯣꯠꯅꯔꯒꯦ ꯍꯧꯖꯤꯛ
ꯑꯁ ꯀꯩꯁꯨ ꯇꯧꯗꯦꯗ ꯑꯗꯨꯝ ꯄꯪꯉꯣꯏ ꯂꯩ ꯍꯥꯏꯇꯥꯔꯦ
ꯑꯣ ꯀꯩꯅꯣꯝꯗꯤ ꯇꯧꯔꯕꯝꯅꯤꯗ
ꯀꯩꯁꯨ ꯇꯧꯗꯦꯃꯦ ꯍꯣꯄꯂꯦꯁ
ꯎꯝ
ꯍ ꯁꯥꯃꯟꯕꯗ ꯋꯥꯁꯨ ꯉꯥꯡꯅꯤꯡ ꯗꯦ ꯍꯧꯖꯤꯛꯀꯅꯦ ꯊꯕꯛ ꯂꯣꯏꯁꯤ ꯊꯤꯜꯂꯤꯁꯦ ꯑꯌꯨꯛꯇꯒꯤ ꯇꯧꯔꯤꯕꯗꯣ
ꯀꯩꯀꯩ ꯊꯕꯛ ꯇꯧꯔꯤꯕ
ꯌꯨꯝ ꯁꯦꯡꯗꯣꯛ ꯁꯦꯡꯖꯤꯟ ꯑꯁ ꯋꯥꯠꯇꯦꯗ ꯊꯕꯛꯇꯤ ꯇꯜꯦ ꯍꯥꯥ ꯀꯥꯟꯗꯅ ꯂꯩꯇ꯭ꯔꯦ
ꯑ ꯑꯁ ꯊꯕꯛ ꯊꯕꯛ ꯁꯨꯅꯤꯡꯕ ꯃꯤꯁꯦ ꯑꯗꯨꯝ ꯌꯥꯗꯤ ꯌꯥꯕꯖꯥꯠꯅꯤ
ꯌꯥꯕꯅꯤ ꯎꯝ ꯌꯥꯕꯅꯤ ꯎꯝ
ꯍꯌꯦꯡꯋꯥꯏ ꯌꯨꯝ ꯄꯥꯟꯕ ꯀꯥꯟꯗ ꯁꯤꯒꯤ ꯁꯤꯒꯤ ꯍꯦꯕꯤꯠꯁꯦ ꯀꯜꯇꯤꯚꯦꯠ ꯇꯧ ꯃꯣꯇꯤꯚꯦꯠ ꯇꯧꯅꯕ
ꯑꯁ ꯑꯁꯦ ꯑꯁ ꯌꯨꯝ ꯄꯥꯟ ꯑꯗꯨꯒꯤ ꯋꯥꯔꯤꯒ ꯌꯎꯈ꯭ꯔꯦ
ꯍꯑ
ꯍꯧꯖꯤꯛꯀꯥꯟ ꯀ꯭ꯂꯥꯁꯇꯤ ꯂꯩꯇꯕ꯭ꯔꯥ
ꯀ꯭ꯂꯥꯁ ꯂꯣꯏ ꯂꯣꯏꯈ꯭ꯔꯦ ꯖꯨꯟ ꯑꯩꯈꯣꯏ ꯀꯩꯅꯣ ꯖꯨꯂꯥꯏ ꯁꯦꯀꯦꯟꯗꯒꯤ ꯍꯧꯗꯣꯏꯕ ꯖꯨꯟ ꯐꯥꯔꯁ ꯋꯤꯛ ꯑꯗꯨꯋꯥꯏꯗꯨꯒꯤ ꯀ꯭ꯂꯥꯁ ꯂꯣꯏ ꯂꯣꯏꯈ꯭ꯔꯦ
ꯑꯣ ꯐꯖꯅꯗꯤ ꯇꯥꯛꯇꯤ ꯇꯥꯛꯈ꯭ꯔꯕ꯭ꯔꯥ ꯁꯤꯦꯂꯦꯕꯁꯇꯤ ꯂꯣꯏꯁꯤꯟꯕ꯭ꯔꯥ
ꯂꯁꯦ ꯍꯣꯏ ꯑꯗꯨ ꯋꯥꯔꯒꯁꯨ ꯑꯁ ꯊꯣꯁꯨ ꯂꯣꯏ ꯂꯧꯕꯅꯦꯕ ꯃꯣꯏꯗꯣ ꯏꯔꯥꯡ ꯀꯩꯅꯣ ꯈꯣꯠꯄ ꯂꯩꯕꯒꯤ ꯀꯣ ꯑꯗꯨꯒꯡ ꯀ꯭ꯂꯥꯁ ꯃꯣꯏꯗ ꯍꯥꯊꯨ ꯍꯥꯊꯨ ꯂꯧꯔꯒ ꯑꯃꯨꯛ ꯀ꯭ꯂꯥꯁ ꯂꯣꯏꯔꯀꯥꯟꯗ ꯑꯃꯨꯛ ꯀꯔꯤꯝ ꯇꯧꯗꯕ
ꯖꯝ ꯊꯥꯔꯝꯗꯥꯏꯒꯤ ꯖꯝ ꯊꯥꯔꯝꯗꯥꯏꯒꯤ ꯇꯦꯁ ꯅꯨꯡ ꯀꯔꯤ ꯀꯔꯤ ꯇꯧꯔꯝꯅꯤꯗꯅ
ꯑꯁ ꯇꯧꯋꯦ ꯑꯗꯨꯕꯨꯗꯤ ꯍꯣꯏ ꯀ꯭ꯂꯥꯁ ꯇꯦꯁꯁꯨ ꯇꯧꯕ ꯏꯟꯇꯔꯅꯦꯜ ꯑꯦꯁꯦꯁꯃꯦꯟꯒꯤ ꯑꯗꯨꯒ ꯄ꯭ꯔꯖꯦꯟꯇꯦꯁꯟꯁꯨ ꯇꯧꯕ ꯑꯁ ꯄ꯭ꯔꯖꯦꯟꯇꯦꯁꯟꯗꯤ ꯂꯣꯏꯔꯦ
ꯎꯝ
ꯑꯩꯅ ꯈ꯭ꯋꯥꯏꯗꯒꯤ ꯇꯟꯕ ꯄꯣꯠꯅꯦꯕ ꯑꯗꯨꯗꯣ ꯁꯦꯃꯤꯁꯇꯔ ꯈꯨꯗꯤꯡꯒꯤ ꯇꯧꯔꯤꯕ ꯎꯝ
ꯑꯣ
ꯌꯥꯝ ꯇꯟꯅꯦ ꯑꯗꯨꯒꯉꯕ ꯍꯥꯏꯗꯂ ꯏꯇꯃ ꯄꯣꯠꯇꯣ ꯀꯩꯅꯣ ꯑꯩꯈꯣꯏ ꯁꯤ ꯔꯤꯁꯔꯁ ꯇꯧꯅꯤꯡꯉꯥꯏꯒꯤ ꯀꯩꯅꯣ ꯄ꯭ꯔꯦꯛꯇꯤꯁꯅꯦꯕ ꯁꯤꯁꯦ ꯑꯗꯨ ꯐꯥꯔꯁ ꯁꯦꯃꯤꯁꯇꯔꯗꯗꯤ ꯃꯣꯏꯅ ꯇꯣꯄꯤꯛ ꯄꯤꯕꯒꯤ ꯐꯩꯕ ꯍꯟꯗꯛꯛꯇ ꯁ ꯁꯦꯀꯦꯟ ꯁꯦꯃꯤꯁꯇꯔꯗ ꯇꯧꯕꯗꯨꯗꯤ ꯇꯣꯄꯤꯛꯁꯨ ꯄꯤꯗꯦꯕ ꯃꯣꯏꯗꯣ ꯑꯗꯨꯒꯤ ꯇꯣꯄꯤꯛ ꯑꯩꯈꯣꯏꯅ ꯁꯦꯝꯃꯒ ꯑꯁ ꯑꯗꯨ ꯃꯤꯁꯨ ꯈꯥꯏ ꯈꯥꯏꯗꯣꯛꯅꯔꯒ ꯇꯧꯕꯅꯦꯕ ꯃꯤ ꯃꯉꯥ ꯃꯉꯥ ꯑꯗꯨꯗ ꯑꯁ ꯄꯣꯛꯆ ꯃꯥꯟꯅꯗ꯭ꯔꯗꯤ ꯑꯃꯨꯛ ꯌꯥꯗꯕ ꯑꯩꯅ ꯇꯧꯅꯤꯡꯕ ꯄꯣꯠꯇꯣ ꯑꯩꯅ ꯇꯧꯅꯤꯡꯕ ꯀꯩꯅꯣ ꯅꯣꯕꯦꯜꯗꯣ ꯃꯣꯏꯅ ꯇꯧꯅꯤꯡꯗꯕ ꯑꯗꯨꯝ ꯂꯩꯌꯦꯕ
ꯑꯣ ꯒ꯭ꯔꯨꯞ ꯃꯤ ꯃꯉꯥ ꯃꯉꯥ ꯈꯥꯏꯕꯗꯣ ꯃꯤ ꯂꯣꯏꯅꯃꯛ ꯑꯃꯃꯝ ꯀꯩꯅꯣ ꯂꯦꯞꯈꯠꯂꯒ ꯄ꯭ꯔꯖꯦꯟꯇꯦꯁꯟ ꯇꯧꯕ꯭ꯔꯥ
ꯎꯝ
ꯃꯇꯝ ꯌꯥꯝ ꯂꯧꯔꯝꯅꯤꯅꯦ ꯑꯗꯨꯗꯤ
ꯑꯁ ꯃꯇꯝ ꯂꯧꯋꯦ ꯑꯗꯨ ꯑꯩꯈꯣꯏꯗꯗꯤ ꯀꯣꯏꯁꯟ ꯍꯪꯕꯅ ꯌꯥꯝꯃꯦꯕ ꯑꯪ ꯋꯥꯡ ꯉꯥꯡꯕꯗꯕꯨꯗꯤ ꯃꯤꯅꯤ ꯑꯅꯤ ꯑꯍꯨꯝ ꯌꯥꯝꯕꯗ ꯃꯔꯤ ꯃꯉꯥ ꯑꯗꯨꯝ ꯑꯗꯨ ꯈꯛꯇ ꯑꯗꯨ ꯀꯩꯅꯣ ꯇꯧꯋꯦꯕ ꯑꯗꯨ ꯃꯤꯅꯤꯠ ꯑꯅꯤ ꯑꯗꯨꯋꯥꯏꯗꯨꯗ ꯂꯣꯏ ꯂꯣꯏꯁꯤꯜꯂꯕ ꯑꯗꯨꯣ ꯀꯟ ꯍꯪꯕꯗꯣ ꯑꯁ ꯑꯩꯈꯣꯏꯪ ꯍꯣꯏ ꯀꯥꯡꯕꯨꯕꯨꯅ ꯍꯦꯟꯅ ꯍꯪꯕ ꯍꯥꯏꯗꯤ ꯑꯩꯈꯣꯏ ꯑꯩꯈꯣꯏ ꯇꯧꯕ ꯀꯩ ꯍꯥꯏꯁꯤꯔꯥ ꯅꯣꯕꯦꯜꯗꯣ ꯑꯗꯨꯁꯨ ꯌꯥꯝ ꯏꯁ꯭ꯀꯣꯞ ꯌꯥꯝ ꯆꯥꯎꯕ ꯀꯩꯅꯣ ꯑꯃ ꯇꯧꯋꯦꯕ ꯑꯗꯨꯒꯤ ꯑꯁ ꯂꯣꯏꯝꯅꯦ ꯀꯣꯏꯁꯟꯗꯣ ꯍꯪꯅꯤꯡꯉꯥꯏ ꯌꯥꯝꯕ ꯍꯥꯏꯗꯤ ꯍꯧꯖꯤꯛꯀꯤ ꯃꯇꯝꯒ ꯌꯥꯝ ꯦꯂꯤꯚꯦꯟ ꯑꯣꯏꯕ ꯍꯥꯏꯇꯥꯔꯦ ꯑꯗꯨꯒꯤ
ꯄꯦꯄꯔꯗꯤ ꯀꯌꯥꯝ ꯄꯥꯏꯕ꯭ꯔꯥ
ꯑꯁ ꯄꯦꯄꯔ ꯌꯥꯝꯃꯦ ꯑꯩꯈꯣꯏꯗꯤ
ꯎꯝ
ꯌꯥꯝ ꯃꯖꯥꯅꯤ
ꯍꯧꯖꯤꯛ ꯑꯁꯨꯃꯥꯏꯅ ꯍꯣꯏ ꯀꯣꯂꯤ ꯀ꯭ꯂꯥꯁꯁꯨ ꯈꯔ ꯋꯥꯡꯂꯕꯅꯤꯅꯀꯣ ꯀ꯭ꯂꯥꯁ ꯀ꯭ꯂꯥꯁ ꯌꯥꯝ ꯋꯥꯡꯃꯁꯨ ꯁꯗ ꯀ꯭ꯋꯥꯂꯤꯇꯤ ꯂꯩꯇ꯭ꯔꯗꯤ ꯎꯄꯥꯏ ꯂꯩꯇ ꯗꯅ ꯑꯗꯨ ꯒꯤꯗꯃꯛꯇ ꯇꯧꯕ ꯑꯣꯏꯔꯝꯅꯤ ꯕꯤ ꯑꯦ ꯑꯦꯝ ꯑꯦ ꯂꯣꯏꯔꯒ
ꯇꯟꯕꯩ ꯋꯥꯅꯦꯕ ꯁꯤꯁꯦ ꯑꯗꯤ ꯃꯤꯃꯥꯡ ꯊꯣꯛꯑꯒ ꯋꯥ ꯉꯥꯡꯕ ꯇꯝꯕ ꯑꯁꯤꯒꯨꯝꯕ ꯂꯣꯏ ꯇꯧ ꯅꯦꯕ ꯑꯁ ꯅꯤꯛꯄꯅ ꯅꯤꯛꯄꯅ ꯈꯪꯕ꯭ꯔꯥ ꯍꯥꯟꯅ ꯇꯧꯕꯗꯣ
ꯐꯤꯌꯔ ꯍꯥꯏꯗꯣ ꯂꯩꯕ꯭ꯔꯥ
ꯍꯣꯏ ꯍꯣꯏ ꯑꯗꯨꯅꯅꯦ ꯑꯉꯥꯡ ꯑꯣꯏꯔꯤꯉꯩꯗꯗꯤ ꯌꯥꯝ ꯏꯁꯃꯥꯔꯠ ꯑꯣꯏꯔꯝꯕꯩ ꯈꯪꯗꯦ ꯆꯥꯎꯔꯀꯥꯟꯗ ꯌꯥꯔꯛꯇ꯭ꯔꯦꯅꯦ ꯍꯥꯏꯗꯤ ꯃꯤꯃꯥꯡ ꯊꯣꯛ ꯗꯣ ꯊꯣꯛꯛꯇ꯭ꯔꯕꯒꯤꯀꯣ ꯊꯣꯛꯇꯕ ꯀꯨꯏꯃꯟꯕꯒꯤ ꯑꯁ ꯍꯉ
ꯑ ꯑꯩꯈꯣꯏꯅ ꯈꯪꯉꯤꯕ ꯂꯔꯅꯤꯡ ꯇꯧꯕꯁꯦ ꯁꯨꯝ ꯑꯩꯅ ꯑꯁꯤ ꯄꯣꯠꯁꯦ ꯑꯩꯅ ꯈꯪꯉꯦ ꯍꯥꯏꯅ ꯇꯨꯃꯤꯟꯅ ꯂꯩꯁꯜꯂꯗꯤ ꯑꯗꯨꯝ ꯀꯥꯎꯒꯟꯕꯅꯤ ꯄ꯭ꯔꯥꯛꯛꯇꯤꯁ ꯑꯗꯨꯝ ꯑꯗꯨꯝ ꯇꯧꯕꯀꯣ ꯀꯟꯇꯤꯅ꯭ꯌꯨ ꯑꯣꯏꯅ ꯑꯗꯨꯝ ꯍꯔ ꯄꯥꯞꯁꯨ ꯁꯃ ꯇꯧꯗꯅ ꯑꯩꯈꯣꯏꯅ ꯈꯪꯕ ꯄꯣꯠꯇꯣ ꯑꯩꯅ ꯑꯁꯤ ꯄꯁꯟ ꯄꯣꯔꯁꯟꯁꯦ ꯈꯪꯈ꯭ꯔꯦ ꯍꯥꯏꯅ ꯇꯨꯃꯤꯟꯅ ꯊꯝꯕ ꯌꯥꯗꯦꯕꯀꯣ ꯔꯤꯚꯖꯟ ꯔꯤꯚꯖꯟ ꯄꯔꯛꯁꯦ ꯑꯗꯨꯝ ꯄꯥꯔ
ꯑꯗꯨꯅꯦ ꯑꯩꯣꯏ ꯐꯤꯖꯟ ꯌꯥꯝ ꯗꯔꯀꯥꯔ ꯌꯥꯝ ꯗꯔꯀꯥꯔ ꯑꯣꯏ ꯍꯣꯏ ꯑꯁ ꯀꯩꯅꯣꯅꯦ ꯑꯩꯈꯣꯏ ꯑꯁ ꯍꯥꯏ ꯁ꯭ꯀꯨꯜꯗ ꯍꯤꯁꯇ꯭ꯔꯤꯒ ꯄꯣꯠ ꯁꯥꯏꯟꯁꯀ ꯀꯩꯅꯣ ꯇꯧꯔꯝꯕꯗꯣ ꯌꯥꯝ ꯑꯁ ꯁꯥꯔ ꯑꯩꯈꯣꯏꯅ ꯑꯣꯖꯥ ꯈꯣꯏꯅ ꯌꯥꯝ ꯐꯖꯂꯦ ꯇꯥꯛꯏꯗꯅ ꯌꯥꯝ ꯐꯔꯕꯅꯦ ꯑꯩꯈꯣꯏꯗꯤ ꯑꯗꯨꯒ ꯒ꯭ꯔꯥꯃꯔꯁꯨ ꯏꯪꯂꯤꯁꯁꯨ ꯐꯖꯅ ꯇꯥꯛꯄꯤꯗꯅ ꯑꯩꯈꯣꯏꯗꯤ ꯑꯗꯣ ꯍ ꯍꯧꯖꯤꯛ ꯑꯩꯈꯣꯏꯅ ꯀꯩꯅꯣ ꯒ꯭ꯔꯦꯖꯨꯦꯁꯟ ꯀꯥꯔꯛꯄ ꯃꯇꯝꯗ ꯃꯣꯏ ꯈꯪꯗꯕ ꯌꯥꯝꯃꯦꯕ ꯑꯗꯨ ꯑꯩꯈꯣꯏꯒꯤꯗꯤ ꯑꯗꯨꯗꯨꯒꯨꯝꯕꯒꯤ ꯄ꯭ꯔꯣꯕ꯭ꯂꯦꯝ ꯀꯔꯤꯝ ꯂꯩꯇ꯭ꯔꯦꯕ ꯍꯥꯏꯗꯤ ꯐꯖꯅ ꯍꯥꯏ ꯁ꯭ꯀꯨꯜꯗꯒꯤ ꯇꯧꯔꯛꯄꯅꯤꯅ ꯑꯁ ꯑꯃꯔꯣꯝꯅ ꯌꯥꯝ ꯌꯥꯝ ꯅꯨꯡꯉꯥꯏꯌꯦ ꯑꯁꯤꯒꯨꯝꯕ ꯍꯥꯏꯔꯒꯗꯤ
ꯂꯥꯔꯅꯤꯡ ꯄ꯭ꯔꯣꯁꯦꯁꯁꯦ ꯄꯨꯔꯥ ꯕꯤꯒꯤꯅꯤꯡ ꯃꯀꯣꯛꯇꯒꯤ ꯐꯖꯅ ꯍꯧꯒꯗꯕꯅꯦ
ꯑꯗꯨꯅꯦ ꯑꯗꯨꯅꯦ
ꯑꯩꯈꯣꯏꯁꯨ ꯍꯧꯖꯤꯛ ꯊꯥꯏꯅ ꯅꯍꯥꯟꯋꯥꯏ ꯀ꯭ꯂꯥꯁ ꯂꯋꯥꯔ ꯀ꯭ꯂꯥꯁꯇ ꯇꯝꯃꯝꯕꯁꯤꯡꯗꯣ ꯑꯩꯈꯣꯏꯅ ꯁꯨꯝ ꯁꯨꯝ ꯀ꯭ꯂꯥꯁ ꯑꯣꯏ ꯑꯗꯨ ꯑꯗꯨ ꯈꯛꯇ ꯈꯔ ꯗꯤꯇꯦꯜ ꯑꯣꯏꯅ ꯆꯠꯂꯦ ꯍꯥꯏꯕ ꯋꯥꯅꯤꯕꯀꯣ ꯑꯗꯨ ꯑꯗꯨ ꯐꯖꯅ ꯈꯪꯉꯝꯃꯗꯤ ꯏꯛ ꯈ꯭ꯔꯗꯤ ꯑꯗꯨꯝ ꯂꯥꯏꯗꯅ ꯍꯤꯁꯇ꯭ꯔꯤꯁꯨ ꯃꯦꯟ ꯑꯣꯏꯅꯀꯣ ꯍꯤꯁꯇ꯭ꯔꯤ ꯑꯩꯈꯣꯏꯒꯤ ꯑꯩ ꯑꯩꯁꯨ ꯐꯇꯤ ꯂꯧꯔꯤꯕ ꯑꯗꯨꯒꯤ ꯃꯦꯟ ꯑꯣꯏꯅ ꯑꯥꯗ ꯑꯩꯈꯣꯏꯅ ꯀ꯭ꯂꯥꯎꯋꯥ ꯀ꯭ꯂꯥꯁꯇ ꯇꯝꯕꯁꯤꯡꯗꯣ ꯑꯗꯨꯝ ꯀꯟꯇꯤꯟꯅꯨ ꯇꯧꯔꯒ ꯂꯩꯕꯀꯣ ꯑꯗꯨꯗꯒꯤ ꯈꯤꯇꯪ ꯈꯤꯇꯪ ꯗꯤꯇꯦꯜꯁ ꯑꯣꯏꯅ ꯑꯗꯨꯝ ꯆꯪꯁꯤꯜꯂꯒ ꯑꯗꯨꯝ ꯇꯝꯕ ꯑꯗꯨ ꯑꯗꯨꯃꯥꯏꯅ ꯇꯧꯔꯤꯕ
ꯑꯗꯨꯅꯦ ꯑꯁ ꯑꯩꯈꯣꯏꯗꯤꯀꯣ ꯀꯩꯅꯣꯅꯦ ꯂꯤꯇꯔꯦꯆꯔ ꯂꯤꯇꯔꯦꯆꯔ ꯂꯧꯕꯁꯦ ꯑꯩꯗꯤꯀꯣ ꯀꯩꯒꯤꯩ ꯂꯧꯔꯝꯃꯤꯅ ꯈꯜꯂꯤꯅꯦ ꯏꯊꯟꯇ ꯑꯃꯨꯛꯀꯁꯨ ꯏꯊꯟꯇ ꯈꯜꯂꯨꯔꯒ ꯑꯃꯨꯛ ꯁꯥꯎꯅꯤꯡꯕ ꯀꯞꯁꯨ ꯀꯥꯞꯅꯤꯡꯕ ꯅꯨꯡꯉꯥꯏꯁꯨ ꯅꯨꯡꯉꯥꯏꯕ ꯂꯤꯇꯔꯦꯆꯔ ꯇꯝꯅ ꯍꯥꯏꯔꯒ ꯀꯩꯅꯣ ꯋꯥꯔꯤꯗꯨ ꯀꯩꯅꯣ ꯂꯩꯗꯅ ꯋꯥꯔꯤꯒꯨꯝꯕ ꯀꯩꯅꯣ ꯇꯧꯔꯒ ꯑꯗꯨ ꯈꯛꯇ ꯅꯠꯇꯦꯕ
ꯎꯝ
ꯈꯪꯗꯕ ꯌꯥꯗꯦ ꯄꯣꯂꯤꯇꯤꯀꯦꯜ ꯁꯥꯏꯟꯁ ꯈꯪꯗꯕ ꯌꯥꯗꯦ ꯀꯩꯅꯣꯃ ꯂꯝ ꯑꯃ ꯂꯝ ꯑꯃꯒꯤ ꯅꯣꯕꯦꯜꯁ ꯄꯥꯏꯈꯠꯂꯦ ꯑꯗꯨ ꯂꯝꯗꯨꯒꯤ ꯍꯤꯁꯇ꯭ꯔꯤ ꯈꯪꯗꯕ ꯌꯥꯗꯦꯕ
ꯃꯥꯅꯦ ꯃꯥꯅꯦ ꯇ꯭ꯔꯦ ꯂꯤꯇꯦꯆꯔꯒꯤ ꯀꯣꯛꯇꯤ ꯂꯤꯇꯔꯦꯆꯔꯒꯤ ꯀꯣꯛꯇꯤ ꯈꯔꯗꯤ ꯑꯗꯨꯝ ꯂꯩꯗꯤ ꯂꯩꯕꯅꯤꯅꯦ ꯂꯤꯇꯔꯦꯆꯔ ꯈꯔ ꯋꯥꯡꯗꯤ ꯋꯥꯡꯕꯅꯤ ꯂꯤꯇꯔꯦꯆꯔ ꯂꯤꯇꯔꯦꯆꯔꯁꯦ ꯏꯁꯀꯣꯞ ꯆꯥꯎꯕ ꯆꯥꯎꯕꯅꯤꯅꯀꯣ
ꯍꯣꯏ ꯑꯁ ꯑꯩꯗꯤ ꯀꯩꯒꯤ ꯂꯧꯔꯝꯃꯤꯔꯥ ꯈꯜꯂꯤꯅꯦ ꯊꯟꯇ ꯍꯥꯏꯗꯤ ꯌꯥꯝꯃꯟꯕꯗꯒꯤꯀꯣ
ꯅꯍꯅꯔꯣꯅꯦ
ꯅꯣꯚꯦꯜ ꯄꯥꯕ ꯍꯧꯗ꯭ꯔꯤꯉꯩꯗꯒꯤ ꯑꯁꯤ ꯑꯁꯤ ꯅꯣꯚꯦꯂꯤꯁꯁꯦ ꯀꯥꯏꯗꯒꯤꯔꯥ ꯑꯃ ꯀꯥꯏꯗꯒꯤ ꯀꯩꯅꯣ ꯇꯧꯔꯛꯄ ꯭ꯔꯥ ꯍꯥꯏꯕꯗꯣ ꯃꯥꯒꯤ ꯃꯔꯝꯗꯣ ꯊꯤꯗꯣꯛꯑꯅꯤ ꯑꯗꯨꯅꯦ ꯕꯦꯛꯒ꯭ꯔꯥꯎꯟꯗꯣ ꯍꯥꯟꯅ ꯊꯤꯗꯣꯛꯑꯅꯤ ꯑꯗꯨ ꯃꯥ ꯃꯥꯒꯤ ꯃꯥꯅ ꯂꯩꯕ ꯂꯝꯗꯨꯒꯤ ꯍꯤꯁꯇ꯭ꯔꯤ ꯑꯁ ꯂꯣꯏꯔꯝꯅꯤ ꯑꯗꯨꯅ ꯑꯁꯦꯡꯕꯗꯗꯤ ꯅꯣꯚꯦꯜꯁ ꯑꯦꯛꯖꯥꯝ ꯊꯥꯕ ꯈꯨꯗꯤꯡꯒꯤꯀꯣ ꯅꯣꯚꯦꯜꯁ ꯂꯣꯏꯁꯤꯟꯕ ꯉꯝꯗꯦ
ꯏꯟꯇꯔꯅꯦꯜ ꯏꯟꯔꯅꯦ ꯏꯟꯇꯔꯅꯦꯜ ꯃꯥꯗꯤ ꯀꯌꯥ ꯀꯌꯥ ꯇꯧꯔꯝꯕ꯭ꯔꯥ
ꯑꯦꯇ꯭ꯔꯅ ꯃꯥ ꯏꯟꯇꯔꯅꯦꯜꯁꯦꯁꯦꯟ ꯔꯤꯇꯔꯟ ꯇꯦꯁꯇꯨꯅ ꯇꯦꯟ ꯃꯥꯔꯛꯀꯤ ꯂꯩꯔꯦ ꯑꯇꯦꯟꯗꯦꯟꯁ ꯐꯣꯔ ꯃꯥꯔꯛ ꯑꯗꯨꯒ ꯁꯦꯃꯤꯅꯥꯔꯗꯨꯅ ꯁꯤꯛꯁ ꯃꯥꯔꯛ
ꯑꯩꯈꯣꯏ ꯃꯇꯝꯗ ꯍꯣꯏ ꯃꯇꯝꯗꯗꯤ ꯀ꯭ꯂꯥꯁ ꯆꯥꯠꯄ ꯇꯥꯟꯕꯒꯤꯒꯣꯣꯏ ꯇꯔꯅꯦꯂꯥꯏꯁꯤꯁꯃꯦꯟ ꯏꯟꯇꯔꯅꯦꯜ ꯑꯦꯛꯖꯥꯝ ꯐꯥꯎ ꯏꯗꯕꯅꯤ ꯑꯣꯖꯥꯗ ꯍꯥꯏꯅꯕꯅꯤ
ꯑꯣ ꯑꯩꯈꯣꯏꯗ ꯑꯗꯨꯒꯨꯝꯕ ꯇꯧꯗꯦ ꯌꯥꯗꯦ ꯑꯩꯈꯣꯏꯗꯗꯤ ꯐꯣꯔꯝ ꯐꯤꯜ ꯑꯞ ꯇꯧꯍꯟꯗꯦꯕ ꯑꯁ ꯑꯩꯈꯣꯏ ꯌꯨꯅꯤꯚꯔꯁꯤꯇꯤ ꯌꯥꯝꯅ ꯏꯁꯇ꯭ꯔꯤꯛ ꯑꯣꯏꯌꯦ ꯑꯦꯛꯖꯥꯝꯗꯁꯨꯀꯣ ꯑꯩꯅ ꯑꯩꯈꯣꯏ ꯍꯥꯏꯅꯔꯤꯅꯤ ꯍꯥꯏ ꯁ꯭ꯀꯨꯜꯗ ꯑꯦꯛꯖꯥꯝ ꯊꯥꯕꯒ ꯆꯞ ꯃꯥꯟꯅꯩ ꯍꯥꯏꯅ ꯏꯁꯇ꯭ꯔꯤꯛ ꯑꯣꯏꯕ ꯆꯥꯡꯗꯣ ꯂꯦꯡꯉꯣ ꯁꯨꯕꯌꯥ ꯌꯥꯗ꯭ꯔꯦ ꯑꯁ ꯑꯗꯨꯒꯀꯣ ꯃꯤꯁꯦꯖꯥꯠꯖꯥ ꯃꯥꯁꯇꯔ ꯀꯩꯅꯣ ꯀꯥꯔꯒ ꯅꯣꯠ ꯇꯧꯕꯁꯨ ꯌꯥꯝ ꯌꯥꯎꯔꯤꯅꯦ ꯈꯪꯕ꯭ꯔꯥ ꯅꯣꯛꯅꯤꯡꯕꯗꯤ ꯑꯁ ꯃꯣꯏ ꯀꯩꯅꯣꯁꯤꯡꯗꯤ ꯌꯥꯝ ꯇꯧꯋꯦ ꯑꯩꯈꯣꯏꯕꯨꯗꯤ ꯇꯧꯗ꯭ꯔꯦꯗꯅ
ꯑꯣ
ꯎꯝ
ꯍꯥꯏꯕꯗꯤ ꯏꯁꯀꯣꯞꯇꯣ ꯏꯁꯀꯣꯞ ꯆꯥꯎꯕꯅꯤꯅ ꯍꯣꯏ ꯀꯔꯤ ꯄꯣꯔꯁꯟꯗꯒꯤ ꯍꯪꯒꯕ꯭ꯔꯥ ꯍꯥꯏꯕꯗꯨ ꯑꯩꯈꯣꯏ ꯄ꯭ꯔꯤꯄꯦꯔꯦꯁꯟꯗꯣ ꯇꯧꯕ ꯅꯪꯍꯧꯗ꯭ꯔꯔꯤꯕ
ꯅꯪꯍꯧꯗꯦ ꯅꯪꯍꯧꯗꯦ ꯑꯁꯦꯡꯕ
ꯑꯩꯈꯣꯏꯅ ꯊꯥꯔꯅ ꯀ꯭ꯂꯥꯁ ꯂꯋꯥꯔ ꯀ꯭ꯂꯥꯁ ꯇꯧꯕ ꯃꯇꯝꯗ ꯁꯤꯦꯂꯦꯕꯁ ꯄꯤꯛꯄꯅꯤꯅꯀꯣ ꯂꯣꯏꯅ ꯄꯥꯕ ꯉꯝꯅꯦꯕꯀꯣ ꯑꯁ ꯍꯟꯗꯛꯀꯤ ꯁꯨꯝ ꯍꯥꯏꯌꯔ ꯀ꯭ꯂꯥꯁꯀꯤꯗꯤ ꯐꯖꯅ ꯒ꯭ꯌꯥꯟ ꯇꯥꯍꯧꯗ꯭ꯔꯗꯤ ꯃꯀꯣꯛꯇꯒꯤ ꯒ꯭ꯌꯥꯟ ꯇꯥꯍꯧꯗ꯭ꯔꯗꯤ ꯏꯕ ꯌꯥꯗꯦꯕ
ꯌꯥꯗꯦ ꯌꯥꯗꯦ
ꯇꯝꯕꯁꯦ ꯀ꯭ꯔꯣꯅꯣꯂꯣꯖꯤꯀꯦꯜꯂꯤ ꯍꯥꯏꯅꯀꯣ
ꯎꯝ ꯑꯗꯨ ꯑꯗꯨꯅꯦ
ꯁꯤꯗ ꯐꯖꯅ ꯇꯝꯒꯗꯕꯅꯤ
ꯑꯗꯨꯅꯦ ꯀ꯭ꯔꯣꯅꯣꯂꯣꯖꯤꯀꯦꯜ ꯀ꯭ꯔꯣꯅꯣꯂꯣꯖꯤ ꯍꯥꯏꯔꯒ ꯍꯣꯏ ꯍꯣꯏ ꯑꯗꯨꯅꯦ ꯑꯁꯦꯡꯕ ꯑꯁꯦꯡꯕ ꯈꯪꯍꯧꯗ꯭ꯔꯗꯤ ꯑꯁ ꯁꯝꯅꯕꯁꯨ ꯉ ꯌꯥꯗꯕꯅꯦꯕ
ꯃꯦ ꯑꯁꯀꯣꯡ ꯍꯥꯎꯅꯤꯀꯣ
ꯎꯝ ꯇꯧꯋꯦ ꯇꯧꯋꯦ ꯑꯗꯨꯅꯅꯦ ꯑꯩꯈꯣꯏ ꯂꯤꯇ꯭ꯔꯦꯆꯔ ꯀꯩꯅꯣ ꯂꯧꯕ ꯀꯥꯡꯕꯨꯁꯦ ꯀ꯭ꯂꯥꯁ ꯍꯧꯕꯗ ꯂ ꯌꯥꯎꯍꯧꯗ꯭ꯔꯕ ꯍꯧꯕ ꯀ꯭ꯂꯥꯁꯇ ꯌꯥꯎꯍꯧꯗ꯭ꯔꯕ ꯅꯣꯏ ꯃꯥꯡꯒꯅꯤ ꯀꯔꯤ ꯇꯥꯛꯏꯅꯣ ꯁꯨꯈꯪ ꯈꯪꯉꯔꯣꯏ
ꯑ
ꯀꯔꯤ ꯍꯥꯏꯔꯤ ꯀꯩ ꯍꯥꯏꯔꯤꯅꯣ ꯍꯥꯎꯕ ꯈꯪꯗꯕꯅꯦ ꯀ꯭ꯂꯥꯁ ꯀ꯭ꯂꯥꯁ ꯄꯨꯡ ꯑꯃ ꯀ꯭ꯂꯥꯁ ꯊꯝꯃꯒꯀꯣ ꯑꯁꯤ ꯑꯣꯖꯥꯅꯦꯅ ꯇꯥꯛꯏꯁꯦ ꯀꯩꯅꯣ ꯍꯥꯏꯕ ꯈꯪꯗꯕ ꯅꯨꯃꯤꯠꯁꯨ ꯌꯥꯎꯕꯅꯦ
ꯑ
ꯄꯨꯟꯁꯤꯗ ꯁꯨꯡꯇꯥ ꯇꯥꯗꯕ ꯋꯥꯍꯩ ꯁꯇꯥ ꯇꯥꯗꯕ ꯆꯔꯤ ꯍꯥꯏꯔꯛꯀꯅꯦꯕ ꯑꯗꯨꯒꯤ ꯑꯦꯁ
ꯎꯝ
ꯃ ꯑꯃꯨꯛꯀꯁꯨ ꯅꯨꯡꯉꯥꯏꯕ ꯑꯃꯨꯛꯀꯁꯨ ꯋꯥꯕ
ꯎꯝ
ꯂꯩ ꯑꯦꯛꯖꯥꯝꯒꯨꯝꯕ ꯊꯥꯒꯗ꯭ꯔꯥ ꯅꯪ
ꯑꯦꯖꯝ ꯑꯗꯨꯝ ꯇꯧꯗꯤ ꯇꯧꯋꯤ ꯍꯣꯏ
ꯑꯣ
ꯍꯥꯟꯅ ꯈꯔꯗꯤ ꯊꯥꯈ꯭ꯔꯦꯕꯣ ꯑꯁ ꯃꯥꯏ ꯄꯥꯛꯄ ꯉꯝꯗꯦꯅꯦ
ꯑꯣ
ꯑꯁ ꯈꯪꯗ꯭ꯔꯦꯗ
ꯅꯦꯛꯁ ꯏꯔ ꯑꯃꯨꯛ ꯀꯩꯅꯣ ꯇ꯭ꯔꯥꯏ ꯇꯧꯗꯣꯏꯔꯥ
ꯅꯦꯛꯁ ꯏꯌꯥꯔꯁꯦ ꯑꯗꯨꯝ ꯈꯜꯂꯤ ꯍꯣꯏ ꯇꯧꯁꯤꯔꯥ ꯍꯥꯏꯅ ꯇꯣꯛꯄꯕꯨ ꯇꯣꯛꯅꯤꯡꯈ꯭ꯔꯦꯗ
ꯑꯗꯨ ꯑꯩꯗꯤ ꯑꯁ ꯅꯣꯏꯗꯤ ꯀꯩꯅꯣ ꯁꯕꯖꯦꯛ ꯀꯩꯅꯣ ꯑꯩꯈꯣꯏ ꯑꯩꯈꯣꯏꯒꯤꯗꯤꯀꯣ ꯑꯃꯨꯛ ꯃꯁꯤꯁꯤꯒ ꯑꯦꯛꯖꯝ ꯊꯥꯕꯁꯦ ꯈꯔ ꯋꯥꯏꯑꯦꯕ ꯑꯩꯈꯣꯏ ꯁꯞꯖꯦꯛꯁꯦ ꯑꯩꯈꯣꯏ ꯁꯕꯖꯦꯛꯇꯤ ꯖꯁ ꯇꯔꯅꯤꯡꯗꯣ ꯑꯃꯈꯛꯇꯪ ꯑꯣꯏꯌꯦꯕ ꯅꯣꯏ ꯍꯤꯁꯇ꯭ꯔꯤꯒ ꯀꯩꯅꯣ ꯑꯁꯤꯒꯨꯝꯕꯁꯤꯡꯗꯤ ꯍ꯭ꯌꯨꯃꯦꯂꯤꯇꯤꯁꯅꯤ ꯍꯥꯏꯔꯒꯁꯨ ꯑꯗꯨ ꯆꯞ ꯆꯥꯕ ꯁꯕꯖꯦꯛꯅꯦꯕ ꯀ ꯑꯦꯛꯖꯥꯝꯒꯤꯗꯤ ꯑꯦꯛꯖꯥꯝ ꯊꯥꯅꯤꯡꯉꯥꯏꯒꯤꯗꯤ ꯑꯗꯨꯅ ꯐꯩꯌꯦ ꯅꯣꯏꯗꯤ ꯑꯩꯅ ꯀꯩꯅꯣ ꯑꯩꯈꯣꯏ ꯀꯖꯤꯟ ꯃꯤꯌꯥꯝꯅ ꯍꯥꯏꯔꯦꯅꯦ ꯑꯦꯛꯖꯥꯝ ꯊꯥꯒꯦ ꯍꯥꯏꯔ ꯁꯤ ꯁꯕꯖꯦꯛ ꯂꯧꯒꯅꯨ ꯍꯥꯏꯅ ꯒꯣ ꯍ ꯔꯦꯃꯤꯅꯦ ꯑꯩꯅ ꯂꯧꯔꯤꯕ ꯁꯕꯖꯦꯛꯁꯦ ꯂꯧꯔꯨꯅꯨ ꯅꯣꯏ ꯍꯥꯏꯔꯤꯕꯅꯦ